ꯑ
ꯇꯥꯕ꯭ꯔꯣ
ꯇꯥꯏꯌꯦ ꯇꯥꯏꯌꯦ
ꯇꯥꯕ꯭ꯔꯣ
ꯊꯥꯗ꯭ꯔꯣ
ꯇꯥꯕ꯭ꯔꯣ ꯇꯥꯏꯌꯦ ꯇꯥꯏꯌꯦ
ꯇꯥꯗ꯭ꯔꯣ
ꯇꯥꯌꯦ ꯇꯥꯗꯕ꯭ꯔꯣ
ꯇꯥꯏꯌꯦ ꯇꯥꯏꯌꯦ
ꯎꯝ ꯑꯩꯒꯤ ꯅꯦꯠꯋꯥꯛꯁꯦ ꯐꯣꯔ ꯖꯤ ꯑꯃꯨꯛ ꯆꯠ ꯐꯥꯏꯚ ꯖꯤ ꯑꯃꯨꯛ ꯆꯠ ꯑꯗꯨꯒꯤꯅꯦꯕ
ꯀꯩ ꯇꯧꯔꯤꯅꯣ
ꯁꯨꯝ ꯐꯝꯃꯒ ꯂꯩꯕꯅꯤꯗ ꯅꯦꯠ ꯅꯨꯡꯉꯥꯏꯇꯕꯒꯤ ꯁꯥꯎꯅꯤꯡꯉꯒ ꯂꯩꯔꯤꯅꯦ ꯑꯩꯁꯦ
ꯎꯝ ꯅꯨꯡꯉꯥꯏ ꯂꯣ ꯀꯩꯅꯣ
ꯅꯨꯡꯉꯥꯏꯍꯟꯅꯕꯗꯨ ꯎꯄꯥꯏ ꯂꯩꯇꯕ
ꯑꯩꯅ ꯐꯝꯕ ꯄꯣꯖꯤꯁꯟꯁꯦ ꯅꯦꯠ ꯅꯨꯡꯉꯥꯏꯕ ꯃꯐꯝꯗꯅꯦꯕ ꯅꯦꯠ ꯑꯩ ꯑꯩꯒꯤ ꯔꯨꯝꯗ ꯈ꯭ꯋꯥꯏꯗꯒꯤ ꯅꯨꯡꯉꯥꯏꯕ ꯃꯐꯝꯅꯦꯕ
ꯐꯩꯌꯦ ꯅꯨꯡꯉꯥꯏꯕ ꯃꯐꯝ ꯂꯩꯔꯗꯤ
ꯀꯥꯏ ꯆꯠꯂꯤꯅꯣ
ꯃꯥꯄꯥꯟꯗ
ꯉꯁꯤꯗꯤ ꯇꯨꯝꯅꯤꯡꯉꯦ ꯀꯩꯗꯧꯕꯩꯅꯣ ꯈꯪꯗꯦ
ꯎꯝ ꯋꯥꯔꯨꯕ ꯒꯩꯔꯣ
ꯍꯥꯥ
ꯊꯕꯛ ꯇꯧꯔꯨꯒ ꯋꯥꯔꯨꯕ ꯒꯤꯔꯕ
ꯎꯝ ꯊꯕꯛ ꯇꯧꯗꯕꯒꯤ ꯑꯣꯏꯔꯝꯒꯅꯤ ꯅꯨꯡꯇꯤꯒꯤ ꯑꯗꯨꯝ ꯌꯨꯝꯗ ꯂꯩꯕꯒꯤꯗꯣ ꯑꯗꯨꯒꯤ ꯅꯨꯡꯉꯥꯏꯃꯟꯕꯒꯤ
ꯍꯝ
ꯅꯨꯡꯉꯥꯏꯃꯟꯕꯒꯤ ꯎꯄꯥꯏ ꯂꯩ ꯇ꯭ꯔꯦ ꯇꯨꯝꯅꯤꯡꯉꯦ
ꯎꯝ
ꯀꯔꯤꯅꯣ ꯉꯁꯤꯗꯤ ꯋꯥ ꯉꯥꯡꯗꯦꯅ
ꯉꯥꯡꯉꯤꯁꯤꯗꯤ
ꯉꯥꯡꯗꯦꯗ ꯑꯩꯅ ꯍꯦꯟꯅ ꯉꯥꯡꯍꯜꯂꯦ ꯅꯪꯗꯤ
ꯑꯩ ꯋꯥꯔꯤ ꯈꯜꯂꯤꯅꯦ
ꯀꯩ ꯋꯥꯔꯤꯅꯣ ꯋꯥꯔꯤ ꯌꯥꯝ ꯂꯨꯕ ꯂꯩꯕ ꯃꯥꯜꯂꯦꯗ
ꯅꯠꯇꯦꯗ ꯋꯥꯔꯤ ꯂꯤꯕꯤꯒꯦ ꯇꯧꯕ
ꯈꯜꯂꯣ ꯋꯥꯔꯤ ꯋꯥꯔꯤ ꯇꯥꯗꯕ ꯌꯥꯝ ꯌꯥꯝ ꯀꯨꯏꯔꯦ
ꯀꯔꯤ ꯋꯥꯅꯤ ꯂꯤꯕꯤꯁꯤꯔ ꯈꯜꯂꯤꯕ
ꯈꯪꯗ꯭ꯔꯦꯗ ꯑ ꯊꯥꯏꯅ ꯑꯉꯥꯡ ꯑꯣꯏꯔꯤꯉꯩꯗ ꯑꯩꯈꯣꯏꯁꯨ ꯀꯩꯅꯣ ꯑꯩꯈꯣꯏ ꯕꯕꯥꯅ ꯑꯩꯈꯣꯏ ꯕꯕꯥꯅ ꯑꯩꯈꯣꯏ ꯄꯨꯄꯨꯅ ꯋꯥꯔꯤ ꯌꯥꯝ ꯂꯤꯕꯤꯕꯅꯦ
ꯎꯝ
ꯊꯥꯏꯅꯗꯤ ꯀꯩꯅꯣ ꯐꯣꯟꯁꯨ ꯄꯥꯏꯗꯦꯗꯅ
ꯍꯣꯏ
ꯕꯕꯥꯍꯣꯏꯁꯨ ꯐꯣꯟ ꯄꯥꯏꯗꯦꯅꯤꯅ ꯐꯣꯟ ꯄꯥꯏꯔꯕ ꯍꯥꯏꯕꯕꯨ ꯀꯤꯄꯦ ꯃꯆꯥꯗꯣ ꯑꯗꯨ ꯐꯣꯟꯧ ꯇꯣꯊꯣꯛ ꯇꯧꯁꯤꯟ ꯇꯧꯅꯕ ꯈꯛꯇꯅꯦꯕ
ꯎꯝ
ꯑꯗꯨꯒꯤ ꯑꯁ ꯃꯩ ꯂꯥꯛꯑꯁꯨ ꯇꯤꯚꯤꯗꯤ ꯑꯗꯨꯝ ꯌꯦꯡꯁꯨ ꯌꯦꯡꯉꯁꯨ ꯍꯥꯏꯕꯗꯤ ꯆꯤꯡꯗ ꯑꯣꯏꯕꯅꯤꯅ ꯃꯩ ꯂꯥꯛꯇꯕ ꯃꯇꯝꯁꯨ ꯑꯗꯨꯝ ꯂꯩꯗꯅ ꯑꯗꯨꯝ ꯋꯥꯔꯤ ꯂꯤꯅꯤꯕꯤꯔꯒ ꯂꯩꯕꯅꯦꯕ
ꯑꯩꯈꯣꯏ ꯑꯉꯥꯡ ꯑꯣꯏꯔꯤꯉꯩꯗꯗꯤꯀꯣ
ꯎꯝ
ꯍꯧꯖꯤꯛꯇꯤ ꯐꯣꯟ ꯂꯣꯏ ꯄꯥꯏꯅꯕꯒꯤꯀꯣ
ꯍꯣꯏ
ꯍꯥꯟꯗꯤ
ꯑꯉꯥꯡꯁꯦ ꯂꯣꯏ ꯐꯣꯟ ꯌꯦꯡꯅꯔꯦꯕ
ꯑꯩꯈꯣꯏ ꯑꯉꯥꯡ ꯑꯣꯏꯔꯤꯉꯩꯗꯞ ꯆꯥꯛ ꯆꯥꯕ ꯂꯣꯏꯔꯅꯤ ꯑꯗꯨꯒ ꯃꯄꯥꯟ ꯊꯣꯛꯑꯅꯤ ꯃꯄꯥꯟ ꯊꯣꯛꯧꯔꯒ ꯅꯨꯡꯁꯤꯠ ꯌꯥ ꯀꯩꯅꯣ ꯇꯧꯔꯅꯤ ꯅꯨꯡꯁꯤꯠ ꯂꯥꯡꯉꯅꯤ ꯍꯟꯆꯤꯠ ꯂꯥꯡꯉꯅꯤ ꯍꯥꯏꯕ
ꯎꯝ
ꯑꯗꯨ ꯂꯥꯛꯑꯒ ꯑꯩꯈꯣꯏ ꯑꯗꯨꯝ ꯒ꯭ꯔꯨꯞꯇ ꯑꯗꯨꯝ ꯆꯠꯃꯤꯟꯅꯒꯅꯤ ꯐꯝꯃꯤꯟꯅꯒꯅꯤ ꯑꯗꯨꯗ ꯑꯗꯨꯝ ꯋꯥꯔꯤꯁꯨ ꯂꯤꯕꯤꯒꯅꯤ
ꯎꯝ
ꯑꯁ ꯌꯥꯝ ꯅꯨꯡꯉꯥꯏꯕꯅꯦꯅꯦ
ꯋꯥꯔꯤ ꯁꯥꯒꯠ ꯁꯥꯒꯠꯇꯅꯁꯨ ꯂꯤꯒꯅꯤ ꯈꯪꯉꯦ ꯑꯗꯨꯗ
ꯀꯩꯕ
ꯋꯥꯔꯤ ꯁꯥꯒꯠ ꯁꯥꯒꯠꯂꯒ
ꯎꯝ ꯌꯥꯝ ꯅꯨꯡꯉꯥꯏꯕꯅꯤꯅꯦ
ꯑꯗꯨꯅꯦ
ꯍꯧꯖꯤꯛꯇꯤ ꯑꯗꯨꯒꯨꯝꯕꯗꯨ ꯇꯧ ꯐꯪꯗ꯭ꯔꯦ
ꯎꯝ
ꯊꯣꯛꯑꯁꯨ ꯃꯤ ꯍꯧꯖꯤꯛꯇꯤ ꯊꯣꯛꯑꯁꯨ ꯏꯊꯟꯗ ꯑꯗꯨꯝ ꯂꯩꯕꯒꯨꯝ ꯃꯁꯥ ꯃꯁꯥꯒꯤ
ꯍꯧꯖꯤꯛꯁꯨ ꯍꯧꯖꯤꯛꯁꯨ ꯐꯣꯟ ꯄꯥꯏꯔꯤꯁꯤꯗꯤ ꯁꯤꯅꯦ ꯐꯣꯟꯒꯤ ꯎꯝ ꯐꯣꯟꯒꯤ ꯐꯣꯟ ꯄꯥꯏꯕꯒꯤ ꯃꯍꯥꯎ ꯍꯥꯏꯕꯁꯦ ꯐꯣꯟ ꯄꯥꯏꯕꯅꯤꯅ ꯎꯄꯥꯏ ꯂꯩꯇ꯭ꯔꯦ ꯂꯣꯏꯅ ꯑ ꯍꯣꯏ ꯊꯥꯏꯅ ꯊꯥꯏꯅ ꯀꯩꯅꯣ ꯃꯄꯥꯟ ꯊꯣꯛꯑꯁꯨ ꯍꯟ ꯍꯧꯖꯤꯛꯐꯥꯎ ꯑꯗꯨꯝ ꯇꯧꯋꯦ ꯇꯥꯏ ꯈꯨꯟꯗꯗꯤꯀꯣ ꯀꯩꯅꯣ ꯊꯥ ꯊꯥꯒꯤ ꯃꯉꯥꯜꯗꯨꯅꯀꯣ ꯑꯗꯨꯝ ꯂꯝꯕꯤ ꯀꯩꯀꯥꯗꯣ ꯑꯗꯨꯝ ꯉꯥꯜꯂꯦꯕ ꯐꯖꯅ ꯎꯕ ꯇꯧꯕꯗꯣ ꯌꯥꯝ ꯅꯨꯡꯁꯤꯕ ꯂꯩꯗꯅ ꯑꯃ ꯔꯤꯜꯁ ꯀꯌꯥꯗ ꯎꯕꯅꯦ ꯑ ꯑꯁꯤꯁꯦ ꯍꯥꯟꯅꯒꯤ ꯍꯥꯟꯅ ꯁꯦꯡꯅ ꯇꯁꯦꯡꯅ ꯁꯨꯃꯥꯏ ꯇꯧꯕꯅꯦ ꯍꯥꯏꯕꯗꯨ
ꯎꯝ
ꯁꯨꯃꯥꯏꯟ ꯇꯧꯕꯅꯦꯕ ꯑꯗꯣ ꯐꯣꯟ ꯅꯝꯒꯦ ꯁꯦꯡ ꯁꯦꯡꯕꯗꯨ ꯐꯣꯟ ꯅꯝꯒꯦ ꯂꯧꯊꯣꯛꯑꯗꯤ ꯑꯃꯨꯛ ꯀꯩꯅꯣ ꯑꯃꯨꯛ ꯇꯧꯔꯒꯅꯤ ꯐꯣꯟꯗꯤ ꯑꯩꯈꯣꯏꯒꯤꯗꯤ ꯐꯣꯟ ꯇꯥꯡꯕ ꯑꯇꯥꯡꯕ ꯐꯣꯟꯅꯤꯅ ꯌꯥꯗꯦꯕ ꯃꯝꯕꯗꯤ ꯑꯗꯨꯝ ꯃꯝꯃꯦꯕ
ꯑꯁꯦꯡꯕꯗꯨꯒ ꯆꯞ ꯃꯥꯟꯅ ꯃꯥꯥꯟꯅꯔꯛꯇꯕꯗꯨ
ꯑꯥ ꯑꯦ ꯀꯥꯏ ꯁꯦꯝꯃꯒ ꯃꯅꯥꯒꯗ꯭ꯔꯅꯤ
ꯐꯖꯕꯅꯦꯕ ꯑꯁ ꯅꯍꯥꯟ ꯀꯩꯅꯣ ꯑꯩꯈꯣꯏ ꯑ ꯅꯤꯅꯦ ꯍꯣꯏꯒꯤ ꯌꯨꯝ ꯁꯥꯕ ꯂꯣꯏꯕꯒꯤ ꯑ ꯂꯥꯏ ꯈꯨꯔꯨꯝꯕ ꯆꯠꯄꯅꯦꯕ
ꯎꯝ
ꯑ ꯆꯥꯛ ꯆꯥꯟꯅꯕ ꯆꯠꯄꯅꯦꯕ ꯑꯗꯣ ꯆꯥꯕ ꯂꯣꯏꯔꯀꯥꯟꯗ ꯅꯨꯡꯗꯥꯡ ꯊꯦꯡꯉꯦ ꯄꯨꯡ ꯎꯝ ꯃꯥꯄꯟ ꯇꯔꯥ ꯑꯗꯨꯋꯥꯏꯗ ꯇꯔꯥ ꯍꯦꯜꯂꯦ ꯑꯃꯨꯛ ꯍꯜꯂꯛꯄꯗꯣ ꯃꯩ ꯃꯨꯠꯈꯤꯕ ꯃꯩ ꯃꯨꯠꯈꯤꯕꯒꯤꯀꯣ ꯈꯣꯏꯗꯣ ꯑ ꯀꯩꯅꯣ ꯂꯝꯕꯤ ꯈꯣꯏ ꯁꯣꯔꯣꯛꯁꯨ ꯂꯝꯕꯤꯁꯨ ꯑꯗꯨꯝ ꯑꯅꯤ ꯑꯍꯨꯝ ꯑꯗꯨꯝ ꯆꯠꯄ ꯌꯥꯏꯗꯅ ꯂꯝꯕꯤꯁꯨ ꯑꯩꯈꯣꯏꯗꯣ ꯂꯝꯕꯤ ꯑꯆꯧꯕ ꯂꯝꯕꯤꯗ ꯆꯠꯄꯅꯦꯕ ꯏꯃꯥꯅꯦ ꯕꯕꯥꯅꯦ ꯂꯣꯏꯟ ꯌꯥꯎꯋꯦ ꯈꯣꯏ ꯅꯦꯅꯦ ꯍꯣꯏꯅꯦ ꯃꯤ ꯌꯥꯝ ꯃꯤ ꯇ꯭ꯔꯥ ꯁꯨꯝ ꯒꯨꯝꯕꯅꯦꯕ ꯆꯠꯄꯗꯨ ꯑꯁ ꯑꯃꯨꯛ ꯍꯜꯂꯛꯄꯗꯨꯟ ꯃꯩ ꯂꯥꯛꯇꯕꯅꯤꯅ ꯑꯩꯈꯣꯏꯗꯗꯤ ꯁꯣꯂꯔ ꯀꯩꯀꯥꯁꯨ ꯑꯗꯨꯒꯨꯝꯕ ꯁꯤꯖꯤꯟꯅꯗꯕ ꯁꯤꯖꯤꯟꯅꯗꯕꯅꯤꯅ ꯎꯝ ꯊꯦꯡꯁꯨ ꯊꯦꯡꯕꯅꯤꯅ ꯂꯣꯏꯟ ꯇꯨꯝꯅꯈ꯭ꯔꯦꯕ ꯁꯤꯖꯤꯟꯅꯕ ꯁꯤꯡꯁꯨ ꯃꯩ ꯑꯗꯨꯝ ꯃꯨꯊꯠꯈ꯭ꯔꯕꯅꯦꯕ ꯑꯗꯨꯒꯤ ꯆꯠ ꯄꯥꯗꯁ ꯊꯥꯒꯤ ꯃꯉꯥꯗꯣ ꯍꯥ ꯐꯖꯅ ꯂꯥꯏ ꯀꯥꯞꯇ꯭ꯔꯁꯨ ꯌꯥꯔꯦ ꯑꯗꯨꯝ ꯐꯖꯅ ꯆꯠꯄ ꯅꯨꯡꯉꯥꯏꯕ ꯌꯥꯝ ꯅꯨꯡꯉꯥꯏꯌꯦ ꯅꯨꯡꯁꯤꯠꯇꯣ ꯂꯥꯡꯉꯒꯀꯣ
ꯎꯝ
ꯌꯥ ꯑꯩꯗꯣ ꯐꯣꯇꯣ ꯀꯥꯞꯄꯅꯦꯕ ꯑꯗꯨꯗ ꯐꯣꯇꯣ ꯀꯥꯞꯄꯗꯣ ꯑꯩꯒꯤ ꯐꯣꯟꯗꯗꯤ ꯁꯨꯛꯎ ꯎꯗꯕ ꯊꯥꯒꯤ ꯊꯥꯒꯤ ꯐꯣꯇꯣ ꯈꯛꯇ ꯎꯑꯦꯕ ꯑꯗꯣ ꯑꯇꯩꯗꯤ ꯑꯇꯩꯁꯨ ꯐꯖꯅ ꯎꯕꯅꯦꯕ
ꯑꯇꯩꯗꯤ ꯁꯨꯝ ꯎꯕ ꯑꯗꯨꯝ ꯃꯝꯃꯒ ꯂꯩꯕ ꯑꯗꯨꯒꯤ ꯑꯁ ꯃꯤ ꯃꯤꯉꯣꯟꯗ ꯁꯤꯁꯦ ꯌꯥꯝ ꯉꯥꯟꯕꯅꯦ ꯍꯥꯏꯔꯗꯤ ꯊꯥꯖꯔꯣꯏꯗꯅ ꯐꯣꯟꯗꯗꯤ ꯉꯥꯟꯗꯕꯅꯤꯅ ꯁꯥꯎꯅꯤꯡꯕꯗꯣ
ꯀꯦꯃꯦꯔꯥ ꯅꯨꯡꯅ ꯐꯖꯕ ꯂꯩꯔꯗꯤꯀꯣ ꯑꯁ ꯑꯩꯈꯣꯏ ꯊꯥꯏꯅꯒꯤ ꯊꯥꯏꯅ ꯑꯗꯨꯃꯥꯏ ꯑꯁꯨꯃꯥꯏꯅ ꯇꯧꯔꯛꯄꯅꯤꯅꯦ ꯍꯥꯏꯕ ꯌꯥ ꯍꯥꯏꯅꯕ ꯊꯝꯕ ꯌꯥꯕꯅꯦꯕ
ꯑꯁ ꯑꯩꯈꯣꯏ ꯊꯥꯏꯅ ꯑꯉꯥꯡ ꯑꯣꯏꯔꯤꯉꯩ ꯗꯗꯤꯀꯣ ꯑꯩꯈꯣꯏ ꯂꯩꯀꯥꯏꯁꯦ
ꯎꯝ
ꯀꯩꯅꯣ ꯑꯣꯏꯔꯝꯃꯦꯕ ꯌꯥꯝ ꯆꯥꯎꯔꯝꯃꯦꯕꯀꯣ
ꯎꯝ
ꯒ꯭ꯔꯥꯎꯟꯒ ꯂꯩꯔꯒ ꯄꯨꯈ꯭ꯔꯤꯒ ꯂꯩꯔꯒ
ꯑꫭ
ꯑꯗꯨꯃꯥꯏꯅ ꯇꯧꯔꯝꯕꯅꯦꯕ ꯑꯗꯨꯒ ꯑꯗꯨꯝ ꯃꯐꯝꯁꯤꯗ ꯃꯤꯁꯨ ꯌꯥꯝ ꯂꯥꯛꯄꯀꯣ
ꯎꯝ
ꯀꯩꯅꯣꯅꯤꯗ ꯕꯖꯥꯔ ꯃꯅꯥꯛ ꯑꯣꯏꯕꯅꯤꯅꯀꯣ ꯃꯤꯁꯨ ꯌꯥꯝ ꯂꯥꯛꯑꯦꯕ ꯑꯗꯨ ꯃꯇꯝꯗ ꯑ ꯑꯉꯥꯡ ꯑꯣꯏꯔꯤꯉꯩꯗꯗꯤ ꯑꯁꯤ ꯃꯩꯈꯦꯠꯀꯤ ꯀꯣꯕꯔꯗꯨ
ꯎꯪ
ꯑꯗꯨ ꯃꯩꯈꯦꯠꯀꯤ ꯀꯣꯕꯔ ꯍꯥꯏꯗꯤ ꯆꯦꯒꯤꯗꯨ ꯃꯩꯈꯦꯠ ꯆꯦꯒꯤꯗꯨ
ꯑꯧ
ꯆꯦꯛꯒꯤ ꯀꯣꯕꯔ ꯂꯩꯅꯨꯀꯣ
ꯍꯣꯏ ꯍꯣꯏ
ꯑꯗꯨ ꯀꯣꯕꯔꯗꯣ ꯈ꯭ꯋꯥꯏꯊꯤ ꯊꯤꯕ ꯆꯠꯀꯅꯤ ꯑꯁꯤ ꯖꯕ꯭ꯔꯥꯒꯨꯝꯕꯗꯀꯣ ꯒꯥꯔꯕꯦꯖ ꯁꯨꯝ ꯐꯪꯗ ꯑꯗꯨꯗ ꯑꯩꯈꯣꯏ ꯊꯤꯕ ꯊꯤꯕ ꯆꯠꯀꯅꯤ ꯑꯗꯨꯗ ꯊꯤꯕ ꯐꯪꯒꯅꯤ ꯑꯗꯨ ꯉꯛꯇ ꯅꯠꯇꯦ ꯃꯁꯤ ꯒꯣꯜꯐ ꯂꯛ ꯀꯩ ꯀꯩ ꯆꯨꯔꯨꯞꯀꯤ ꯀꯣꯕꯔꯗꯨꯁꯨ ꯊꯤꯕ ꯆꯠꯂꯦꯕ ꯑꯗꯨ ꯊꯤꯕ ꯆꯠꯕꯗ ꯆꯨꯔꯨꯀꯤꯀꯣꯕꯔꯒꯤ ꯃꯅꯨꯡꯗꯨꯗ ꯀꯩꯅꯣ ꯑꯃꯒꯤ ꯂꯩꯌꯦꯕꯀꯣ
ꯑꫭ
ꯑꯩꯈꯣꯏꯗ ꯑꯗꯨꯗ ꯑꯗꯨꯝ ꯀꯩꯅꯣ ꯑꯣꯁꯀꯥꯔꯠꯀꯤ ꯇꯥꯏꯞꯇ ꯑꯗꯨꯝ ꯁ
ꯑꫭ ꯃꯈꯦꯛꯀꯤ ꯀꯩꯗꯨꯁꯨ ꯃꯈꯦꯛꯀꯤ ꯒꯣꯕꯔꯗꯨꯁꯨ ꯕꯣꯝꯂꯥꯒꯤ ꯇꯥꯏꯞꯇ ꯇꯧꯕ ꯌꯥꯕꯅꯦ
ꯑꯥ ꯑꯗꯨꯒ ꯑꯩꯈꯣꯏꯅ ꯑꯩꯅ ꯇꯧꯕꯗꯨꯗꯤ ꯑꯩꯈꯣꯏꯗꯤ ꯑꯗꯨꯗ ꯁꯅꯥꯕꯅꯦꯕ
ꯍꫭꯏ
ꯒꯣꯕꯔꯗꯨ ꯀꯩꯅꯣꯒꯨꯝꯕ ꯂꯩꯇ꯭ꯔꯥ
ꯀ ꯀꯩ
ꯆꯦꯒꯨꯝꯕ ꯂꯩꯔꯒ ꯃꯅꯥ ꯃꯅꯥꯕꯒ ꯆꯥ ꯅꯥꯅꯕꯗꯒ ꯑꯗꯨꯃꯥꯏꯅ ꯇꯧꯕꯅꯦꯕ ꯑꯁ ꯑꯉꯥꯡꯗꯨꯗꯤ ꯀꯣꯏꯊꯂꯤ ꯊꯤꯔꯒ ꯌꯥꯝ ꯀꯩꯅꯣ ꯇꯧꯔꯝꯕꯅꯦ ꯑꯦ ꯃꯣꯠꯄꯁꯨ ꯀꯩꯀꯩ ꯑꯇꯥꯕ ꯀꯩꯀꯩ ꯑꯗꯨꯒꯨꯝꯕꯁꯨ ꯆꯥꯕ
ꯎꯝ
ꯑ ꯅꯍꯥꯟ ꯑꯩ ꯑꯩꯕꯨꯗꯤ ꯑꯍꯟꯅꯦꯕꯀꯣ ꯏꯌꯥꯝꯕꯒꯤ ꯃꯣꯏꯕꯦꯁꯅꯦꯕ ꯅꯕ꯭ꯔ ꯑꯩꯒ ꯑꯁꯤ ꯀꯩꯅꯣ ꯅꯨꯡ ꯑꯃ ꯂꯩꯌꯦ
ꯎꯝ
ꯑꯗꯨ ꯅꯨꯡꯗꯨ ꯊꯥꯅꯕꯅꯦꯕ
ꯑ
ꯀꯥꯟꯅꯔꯒ ꯄꯩꯁꯥ ꯊꯥꯅꯕ
ꯏꯁꯁ
ꯑꯗꯨꯗꯣ ꯑꯉꯥꯡ ꯑꯣꯏꯔꯛꯑꯦꯕ ꯑꯩꯁꯦ ꯏꯕꯥꯅꯤꯁꯦ ꯑꯁ ꯄꯩꯁꯥ ꯇꯅ ꯃꯥꯅ ꯌꯥꯝ ꯀꯩꯅꯣ ꯇꯧꯔꯛꯈ꯭ꯔꯦ ꯂꯨꯄꯥ ꯀꯔꯥ ꯂꯨꯄꯥ ꯀꯌꯥꯔ ꯃꯥꯅ ꯆꯥꯈ꯭ꯔꯦ ꯑꯩꯒꯤ
ꯎꯝ
ꯆꯥꯈ꯭ꯔꯦ ꯍꯥꯏꯔꯗꯤꯦ ꯑꯩꯅ ꯗꯤꯌꯨ ꯂꯩꯕ ꯃꯎꯟꯗ
ꯍꯣꯏ
ꯑꯗꯨꯗꯩꯅꯦ ꯑꯁ ꯅꯨꯡꯗꯥꯡ ꯐꯥꯎ ꯇꯧꯕꯅꯦꯅꯦ
ꯎꯝ ꯑꯗꯣ ꯉꯝꯗꯤ ꯉꯝꯕ꯭ꯔꯅ
ꯑꯩꯁꯨ ꯄꯩꯁꯥ ꯍꯟꯗꯕ ꯌꯥꯗꯦ ꯍꯥꯏꯅꯕ ꯑꯩ ꯗꯤꯌꯣ ꯂꯩꯍꯜꯂꯣꯏꯦꯅ ꯉꯝꯗꯦ ꯀꯥꯏꯗ ꯑꯩ
ꯗꯦꯕꯨ ꯂꯩꯍꯟꯃꯤꯔꯅꯤ ꯃꯥꯅꯦ ꯂꯥꯛ ꯑꯥꯁꯇ ꯌꯥꯔꯦ ꯄꯤꯔꯅꯣ ꯍꯥꯏꯔꯛꯄꯌꯦꯀꯣ ꯑꯁ
ꯅꯠꯇ꯭ꯔꯗꯤ ꯎꯝ ꯏꯆꯁꯨ ꯆꯥꯒꯅꯤ ꯅꯪ ꯈꯪꯉꯦ
ꯃꯥꯅ ꯑꯩ ꯌꯥꯔꯦ ꯄꯤꯔꯅꯨ ꯑꯗꯨꯗꯨꯗꯤ ꯍꯥꯏꯅ ꯃꯥꯗꯨꯅ ꯑꯗꯨꯝꯥꯏ ꯍꯥꯏꯔ ꯐꯗꯨꯗ ꯑꯁ ꯑꯗꯨ ꯃꯇꯝꯗꯨ ꯌꯦꯡꯉꯣꯅꯦ ꯄꯩꯁꯥ ꯄꯩꯁꯥ ꯂꯨꯄꯥ ꯑꯃ ꯍꯥꯏꯕꯁꯤ ꯂꯨꯄꯥ ꯑꯃ ꯍꯥꯏꯕꯁꯤ ꯌꯥꯝ ꯀꯩꯅꯣ ꯇꯧꯕꯅꯦꯕ
ꯎꯝ ꯑꯆꯥꯄꯣꯠꯀꯤ ꯌꯥꯝ ꯀꯨꯏꯅ ꯆꯥꯕ ꯌꯥꯕꯅꯦ
ꯌꯥꯝ ꯋꯥꯅ ꯂꯧꯊꯣꯛꯄꯅꯦꯕ ꯑꯗꯨ ꯑꯩꯒꯤꯗꯨ ꯀꯤꯌꯥꯔꯥ ꯇ꯭ꯋꯦꯟꯇꯤ